ꯂꯣ
ꯇꯥꯏꯌꯦ
ꯀꯩꯗꯧꯔꯝꯃꯤꯅꯣ
ꯀꯩꯁꯨꯝ ꯇꯧꯗꯦꯗꯥ ꯁꯨꯝ ꯐꯝꯃꯝꯃꯤꯅꯤ
ꯋꯥꯔꯤ ꯑꯝꯇ ꯁꯥꯟꯅꯁꯤ ꯁꯪꯒꯗ꯭ꯔꯣ
ꯁꯪꯅꯤ ꯍꯥꯏꯔꯛꯑꯣ ꯀꯩ ꯋꯥꯔꯤꯅꯣ
ꯑꯩꯈꯣꯏꯗꫭ ꯄꯥꯠꯇ ꯆꯠꯂꯨꯁꯦꯅ ꯍꯥꯏꯒꯦ ꯇꯧꯕꯅꯦꯕ ꯄꯥꯠ ꯃꯐꯝ ꯐꯖꯕ ꯑꯃ ꯂꯩꯌꯦꯅ ꯄꯥꯠꯇꯣ ꯍꯧꯖꯤꯛ ꯃꯤ ꯌꯥꯝ ꯀꯟꯅ ꯆꯠꯅꯔꯤꯕꯅꯦꯕ ꯑꯗꯨꯏ ꯃꯐꯝꯁꯦ ꯀꯩꯀꯩ ꯄꯨꯔ ꯆꯠꯁꯤꯒꯦ ꯄꯥꯠꯇ ꯆꯠꯄꯗꯣ
ꯑꯗꯨꯗꯤ ꯄꯨꯗ꯭ꯔꯁꯨ ꯌꯥꯅꯤꯗ ꯑꯗꯥꯏꯗ ꯃꯤ ꯕꯣꯔꯥ ꯆꯥꯕꯝ ꯁꯤꯡꯖꯨ ꯆꯥꯕꯝ ꯃꯌꯥꯝ ꯂꯩꯗꯨꯗꯤ ꯑꯆꯥ ꯑꯣꯖꯥꯕ ꯑꯗꯩ ꯂꯩꯔꯁꯨ ꯌꯥꯏ ꯑꯗꯨ ꯅꯠꯇ꯭ꯔꯒ ꯄꯤꯛꯅꯤꯛ ꯑꯣꯏꯅ ꯆꯠꯁꯦ ꯍꯥꯏꯔꯒꯁꯨ ꯑꯗꯨꯗ ꯆꯥꯛ ꯊꯣꯡꯉꯒ ꯌꯦꯟ ꯊꯣꯡꯕ ꯊꯣꯡꯉꯒ ꯍꯩ ꯈꯔ ꯄꯨꯔ ꯆꯠꯂꯒ ꯑꯗꯨꯝ ꯌꯥꯅꯤ ꯀꯩꯅꯣ
ꯄꯥꯠꯇꯨꯗ ꯃꯤ ꯂꯦꯛꯄ ꯅꯨꯡꯗꯥꯡ ꯂꯦꯛꯄ ꯈꯣꯠꯄ ꯌꯥꯝ ꯇꯧꯋꯤꯗꯅ ꯑꯗꯨꯒꯨꯝꯕꯗꯣ ꯇꯧꯖꯦꯅ ꯍꯥꯏꯕ ꯀꯩꯀꯩ ꯄꯨꯔꯒ
ꯑꯗꯨꯗꯤ ꯌꯥꯝ ꯅꯨꯡꯉꯥꯏ ꯍꯥꯏꯕꯅꯦ ꯑꯗꯨꯗ ꯆꯠꯄꯗꯣ ꯃꯣꯏꯒꯤ ꯀꯩꯅꯣ ꯕ꯭ꯔꯦꯛꯐꯥꯁ ꯀꯩꯀꯥ ꯄꯤꯕꯁꯨ ꯌꯥꯝ ꯐꯖꯅ ꯄꯤꯕꯅꯦ ꯀꯩ ꯀꯩꯅꯣ ꯃꯣꯏ ꯄꯤꯕꯗꯨꯕꯣ ꯆꯈꯥꯎꯒꯨꯝꯕ ꯑꯗꯒꯤ ꯕ꯭ꯔꯦꯗ ꯀꯩ ꯌꯦꯔꯨꯝꯕ ꯇꯧꯕ ꯑꯗꯨꯝ ꯌꯥꯝ ꯐꯖꯅ ꯄꯤꯕꯅꯤ ꯇꯨꯝ ꯂꯦꯛꯄ ꯈꯣꯠ ꯑꯗꯨꯨꯁꯨ ꯌꯥꯝ ꯅꯨꯡꯉꯥꯏ ꯍꯥꯏꯕꯅꯦ ꯃꯣꯏꯒꯤꯗ ꯆꯥꯛ ꯊꯣꯡꯅꯕ ꯑꯗꯩ ꯀꯣꯟ ꯀꯩꯀꯥꯁꯨ ꯂꯣꯏ ꯄꯤꯔꯝꯃꯅꯤ ꯆꯦꯡ ꯆꯥꯛ ꯀꯩꯀꯥ ꯑꯩꯈꯣꯏꯅ ꯄꯨꯖꯔꯒ ꯆꯠꯄꯩ ꯋꯥꯅꯤ ꯌꯥꯝ ꯐꯖꯩ ꯍꯥꯏꯕꯅꯦ ꯊꯥꯒ ꯌꯥꯝ ꯐꯖꯅ ꯊꯣꯛꯑꯦ ꯍꯥꯏꯕꯅꯤ ꯏꯪ ꯏꯪꯒ ꯂꯥꯎꯋꯦ ꯍꯥꯏꯕꯅꯤ ꯃꯤ ꯌꯥꯝ ꯆꯠꯅꯩ ꯅꯍꯥꯟꯗꯨꯁꯨ ꯑꯩꯈꯣꯏ ꯃꯤ ꯃꯥꯝꯃꯍꯣꯏ ꯆꯠꯂꯨꯗ ꯉꯥꯏꯔꯤꯕ ꯃꯣꯏꯅ ꯌꯥꯝ ꯅꯨꯡꯉꯥꯏ ꯀꯩ ꯍꯥꯏ ꯑꯗꯨꯒ ꯍꯤ ꯍꯣꯜꯂꯒ ꯑꯗꯨꯝ ꯊꯝꯕꯥꯜꯒꯤ ꯍꯦꯛꯄ ꯆꯠꯂꯦ ꯀꯥꯏ ꯍꯥꯏꯕꯅꯤ
ꯕꯣꯠꯀ ꯇꯣꯡꯉꯛꯁꯦ ꯑꯗꯨꯗ ꯑꯗꯨꯗꯩꯗꯤ ꯑꯍꯤꯡꯗꯣ ꯆꯥꯛꯀ ꯆꯥꯔꯛꯁꯦ ꯂꯦꯛꯑꯒ ꯄꯣꯠꯀ ꯄꯨꯔꯒ ꯑꯗꯨꯗꯩꯗꯤ ꯍꯜꯂꯛꯄꯗꯨꯅ ꯒꯥꯔꯤꯗ ꯑꯗꯨꯝ ꯍꯜꯂꯛ ꯌꯥꯔꯦꯗꯅ ꯑꯗꯨꯗꯩꯗꯤ
ꯎꯝ ꯀꯔꯝ ꯀꯥꯟ ꯆꯠꯁꯦ ꯍꯥꯏꯅꯣ ꯀꯔꯝ ꯀꯩ ꯅꯨꯃꯤꯠꯇ
ꯈꯔ ꯂꯩꯔ ꯆꯠꯂꯁꯦ ꯅꯨꯃꯤꯠ ꯃꯉꯥꯅꯤꯃꯨꯛ ꯂꯩꯔꯒ
ꯑꯣ ꯌꯥꯏ ꯂꯥꯏꯟ ꯆꯠꯂꯁꯨ
ꯑꯗꯨꯗꯩꯗꯤ ꯀꯥꯏ ꯀꯥꯏ ꯀꯣꯏꯔꯛꯁꯤꯒꯦ ꯑꯗꯨꯏ ꯃꯇꯨꯡꯗ
ꯑꯗꯨꯒ ꯊꯪꯅꯅ ꯂꯩꯕ ꯃꯐꯝ ꯈꯔ ꯐꯖꯕ ꯑꯗꯨ ꯑꯗꯨꯒꯨꯝꯕꯗ ꯑꯣꯏꯅ ꯆꯠꯂꯨ ꯁꯤꯗ ꯑꯗꯨꯝ ꯌꯥꯝ ꯂꯥꯞꯅꯗꯤ ꯆꯠꯂꯔꯣꯏꯁꯦ ꯑꯗꯨꯒꯤ ꯃꯥꯏꯀꯩꯗ ꯂꯩꯕ ꯑꯗꯨꯅꯤ ꯆꯠꯂꯨꯁꯦ ꯑꯗꯩ ꯀꯣꯏꯕꯝ ꯃꯌꯥꯝ ꯂꯩꯔꯝꯅꯤꯗ ꯍꯧꯖꯤꯛꯀꯥꯟꯗꯤ ꯀꯩꯅꯣꯒꯤ ꯍꯩꯔꯥ ꯉꯥꯛꯇꯒꯤ ꯐꯥꯔꯝ ꯑꯗꯨꯃꯥꯏꯅ ꯑꯦꯄꯜ ꯐꯥꯔꯝ ꯀꯥꯏꯅ ꯃꯌꯥꯝ ꯑꯃ ꯂꯩꯔꯕꯅꯤ ꯃꯤ ꯃꯌꯥꯝ ꯂꯥꯛꯑꯒ ꯆꯠꯅꯩ ꯏꯁꯤꯡꯅꯒ ꯀꯣꯏꯁꯂ ꯂꯩꯔꯒ ꯍꯧꯖꯤꯛꯇꯤ ꯀꯩꯅꯣꯁꯨ ꯑꯦꯄꯜꯁꯨ ꯄꯥꯜꯂꯕꯅꯦ ꯃꯌꯥꯝ ꯑꯩꯅ ꯎꯕ ꯀꯥꯟꯗ ꯃꯤꯅ ꯍꯥꯏꯅꯕ ꯀꯥꯟꯗ ꯑꯗꯩ ꯄꯣꯠ ꯆꯩ ꯄꯨꯔꯒ ꯑꯗꯨꯕꯨ ꯑꯗꯨꯗꯗꯤ ꯄꯤꯛꯅꯤꯛ ꯑꯣꯏꯅ ꯆꯠꯅꯩ ꯍꯥꯏꯗꯤ ꯑꯆꯥꯄꯣ ꯏꯈꯣꯡ ꯄꯨꯔꯒ ꯑꯗꯨ ꯐꯦꯃꯤꯂꯤ ꯑꯣꯏꯅ ꯆꯠꯄ ꯑꯗꯨꯃꯥꯏꯅ ꯆꯠꯅꯩ ꯑꯗꯣ ꯑꯇꯣꯞ ꯑꯇꯣꯞꯄ ꯃꯌꯥꯝ ꯑꯃꯁꯨ ꯂꯩꯔꯝꯅꯤꯔ ꯑꯗꯨ ꯌꯦꯡꯉꯒ ꯆꯠꯂ ꯆꯠꯔꯂꯝꯗꯥꯏ ꯆꯠꯇꯣꯔꯦ ꯍꯥꯏꯕꯒꯤ ꯅꯣꯡꯃꯅꯤꯅꯤ ꯋꯥꯠꯂꯤꯀꯥꯟꯗ ꯊꯤꯔ ꯑꯗꯨꯝ ꯌꯥꯅꯤꯗ ꯑꯗꯨꯗꯤ ꯍꯥꯏꯗꯤ ꯀꯩ ꯀꯔꯤ ꯃꯐꯝ ꯐꯖꯕ ꯂꯩ ꯈꯣꯠꯀꯦꯗꯣ ꯍꯥꯟꯅ
ꯑꯗꯨꯗꯩꯗꯤ ꯁꯟꯐ꯭ꯂꯥꯋꯔꯒꯤ ꯍꯧꯕꯝ ꯃꯌꯥꯝ ꯂꯩꯕꯗꯣ ꯑꯗꯨꯗꯁꯨ ꯐꯣꯇꯣ ꯀꯩꯀꯩ ꯀꯥꯞꯇꯅ ꯈꯣꯠꯇꯅ ꯇꯧꯔꯛꯁꯦ
ꯑꯗꯨ ꯀꯥꯏꯗꯅꯣ ꯂꯩꯒꯦꯗꯤ ꯑꯗꯨꯗꯣ ꯈꯪꯗꯦ
ꯃꯤ ꯌꯥꯝ ꯆꯠꯅꯕꯅꯦ ꯁꯟꯐ꯭ꯂꯥꯋꯔ ꯃꯌꯥꯝ ꯍꯧꯕꯝꯗ ꯑꯗꯨꯗꯩꯗꯤ ꯐꯣꯇꯣ ꯀꯥꯞꯇꯅ ꯈꯣꯠꯇꯅ ꯃꯤ ꯐꯖ ꯐꯖꯕ ꯌꯥꯝ ꯊꯥꯒꯠꯅꯕꯅꯦꯕ
ꯆꯠꯂꯨꯁꯤ ꯆꯠꯂꯨꯁꯦ ꯑꯇꯣꯞꯄ ꯃꯐꯝ ꯈꯔ ꯑꯃꯁꯨ ꯊꯤꯔ ꯆꯠꯂꯨꯁꯤ ꯑꯌꯨꯛ ꯉꯟꯇꯥꯅꯤ ꯆꯠꯂꯁꯤ ꯆꯥꯛ ꯆꯥꯗꯕꯤꯗ ꯑꯗꯨꯗ ꯑꯣꯏ ꯆꯥꯔꯨꯁꯦ ꯍꯥꯏꯗꯤ ꯃꯐꯝ ꯐꯖꯕ ꯑꯗꯨꯗ ꯈꯜꯂꯒ ꯆꯥꯔꯨꯁꯦ
ꯑꯍꯤꯡ ꯂꯦꯛꯇꯣꯏꯅꯤꯅ ꯆꯥꯅꯕꯁꯤꯗꯤ ꯀꯩ ꯀꯩ ꯄꯨꯁꯤꯒꯦ
ꯆꯦꯡ ꯑꯃ ꯄꯨꯔꯅꯤ ꯑꯗꯒꯤ ꯉꯥꯔꯤ ꯉꯥꯔꯤ ꯄꯨꯗ꯭ꯔꯥꯁꯨ ꯌꯥꯅꯤ ꯅꯣꯡꯃꯇꯪꯅꯤꯅ ꯑꯩꯗꯒꯤ ꯌꯦꯟꯒꯨꯝꯕ ꯑꯗꯨꯗꯤ ꯂꯝꯕꯤꯗꯤ ꯑꯗꯨꯝ ꯂꯩꯔꯁꯨ ꯌꯥꯅꯤꯗ ꯃꯔꯨ ꯑꯣꯏꯅ ꯄꯨꯗꯣꯏꯁꯦ ꯆꯦꯡ ꯈꯥꯊꯪꯅꯤ ꯍꯥꯏꯗꯤ ꯑꯇꯩꯗꯤ ꯏꯟꯖꯥꯡ ꯀꯩꯀꯥꯗꯨꯗꯤ ꯑꯗꯨꯝ ꯂꯩꯖ ꯌꯥꯔꯦꯗꯅ ꯃꯄꯥꯟꯗꯩ
ꯄꯥꯠꯇꯒꯤ ꯉꯥ ꯍꯤꯡꯅ ꯐꯥꯔꯦ ꯑꯗꯨꯅ ꯑꯗꯨꯏꯗꯨꯒ ꯑꯗꯨꯝ ꯊꯣꯡꯉ ꯑꯗꯨꯝ ꯆꯥꯔꯁꯦ ꯑꯥꯗ ꯑꯗꯨꯗꯒꯤꯗꯤ ꯑꯇꯣꯞꯄ ꯏꯟꯁꯥꯡꯗꯨꯅ ꯑꯃꯨꯛ ꯂꯩꯔꯒ ꯄꯨꯔꯁꯦ ꯑꯗꯨꯒ ꯑꯦꯄꯜ ꯐꯥꯝ ꯆꯠꯇꯣꯏꯗꯨꯅ ꯑꯃꯨꯛ ꯀꯩꯅꯣ ꯇꯧꯔꯁꯦ ꯃꯣꯝꯄꯥꯛꯐꯤꯗꯛ ꯀꯩ ꯀꯩ ꯄꯨꯔꯒ ꯃꯤꯅ ꯆꯥꯅ ꯊꯛꯅꯕ ꯃꯌꯥꯝ ꯄꯨꯔꯒ ꯊꯥꯔꯒꯒ ꯆꯥꯕꯤꯗꯣ ꯑꯗꯨꯏꯗꯣ ꯇꯧꯔꯁꯦ ꯑꯗꯨꯒ ꯑꯗꯨꯃꯥꯏꯅ ꯆꯥꯔꯁꯦ
ꯎꯝ ꯆꯠꯂꯨꯁꯦ ꯑꯗꯨꯃꯥꯏꯅ ꯑꯗꯣ ꯉꯥ ꯐꯥꯔ ꯆꯥꯕ ꯍꯥꯏꯗꯣ ꯉꯥꯕꯨ ꯐꯥꯕ ꯉꯝꯒꯗ꯭ꯔꯣ ꯈꯣꯏ ꯑꯃ ꯆꯨꯞꯄꯒ ꯑꯗꯨꯅꯗꯤ ꯉꯥ ꯐꯥꯕ ꯌꯥꯔꯣꯏꯌꯦ ꯃꯣꯏꯗꯤ ꯑꯗꯨꯗꯤ ꯉꯥ ꯃꯆꯥ ꯃꯆꯥ ꯑꯗꯨꯝ ꯐꯥ ꯇꯥꯕ ꯉꯥ ꯐꯥꯔꯒ ꯆꯥꯕ ꯍꯥꯏꯁꯦ ꯌꯥꯗꯣꯏ ꯃꯥꯟꯗꯦꯗ
ꯄꯥꯠꯀꯤ ꯃꯤ ꯃꯌꯥꯝꯗꯨꯅ ꯐꯥꯗꯣꯏꯅꯤ ꯀꯩꯅꯣ ꯑꯗꯣ
ꯐꯥꯗꯕꯅꯤꯗ ꯃꯣꯏꯗꯤ ꯑꯈꯣꯏ ꯊꯤꯂꯝꯃꯅꯤ ꯑꯗꯨꯒ ꯑꯗꯨꯝ ꯆꯠꯈ꯭ꯔꯅꯤ ꯃꯣꯏ ꯉꯥ ꯐꯥꯕꯝꯒ ꯂꯩꯕꯝꯒ ꯃꯥꯟꯅꯗꯦꯕ ꯑ ꯉꯥ ꯐꯥꯕꯗꯨꯅ ꯃꯤ ꯑꯇꯣꯞꯄ ꯑꯗꯨ ꯑꯗꯨꯏ ꯆꯒꯥ ꯅꯠꯇꯕꯤꯗ ꯐꯥꯕꯅꯦ ꯍꯨꯖꯤꯛꯀꯤꯗꯨꯗꯤ ꯂꯩꯐꯝ ꯈꯇꯪꯅꯦꯕ ꯃꯣꯏꯅ ꯊꯤꯜꯂꯝꯃꯅꯤ ꯑꯋꯥꯠ ꯑꯄꯥ ꯍꯪꯉꯝꯃꯅꯤ ꯑꯗꯩ ꯑꯈꯣꯏꯅ ꯉꯥ ꯐꯥꯖꯒꯦ ꯗꯣ ꯏꯁꯥꯅ ꯐꯥꯖꯕꯗꯤ ꯌꯥꯏ ꯗꯣ ꯉꯥ ꯐꯥꯅꯕ ꯑꯃꯨꯛ ꯏꯟ ꯀꯩꯀꯥ ꯑꯃꯨꯛ ꯄꯨꯔꯒ ꯆꯠꯇꯣꯔꯤꯕꯣ ꯑꯈꯣꯏꯕꯣ
ꯑꯧꯗꯤ ꯆꯥꯅꯕꯁꯦ ꯄꯨꯔꯒ ꯆꯠꯇꯕ ꯌꯥꯔꯣꯏꯅꯦ
ꯎꯝ ꯂꯝꯕꯤꯗꯒꯤ ꯑꯣꯏꯅ ꯂꯩꯔꯁꯦ ꯆꯦꯡ ꯈꯇꯪ ꯄꯨꯔꯒ
ꯌꯥꯏ ꯑꯗꯨꯁꯨ ꯑꯇꯩ ꯃꯐꯝ ꯀꯩ ꯀꯩ ꯆꯠꯅꯤꯡꯉꯥꯏ ꯂꯩ
ꯑꯇꯩ ꯃꯐꯝꯖꯦ ꯆꯦꯌꯥꯏ ꯍꯧꯖꯤꯛꯀꯤ ꯑꯣꯏꯅꯗꯤ ꯈꯪꯗꯦ ꯑꯗꯨ ꯊꯤꯔꯛꯈꯤꯒꯦ ꯍꯥꯏꯗꯤ ꯀꯔꯝ ꯀꯔꯝꯕ ꯃꯐꯝꯗꯅ ꯀꯩꯅꯣ ꯇꯧꯒꯦꯅ ꯐꯖꯒꯦꯅ ꯑꯗꯣ ꯎꯝ ꯂꯝꯗꯣ ꯃꯥꯏꯀꯩ ꯍꯥꯏꯗꯤ ꯆꯞ ꯃꯥꯟꯅꯕꯗ ꯑꯗꯨꯝ ꯆꯠꯂꯁꯦ ꯍꯥꯏꯗꯤ ꯑꯃꯗꯃꯨꯛ ꯑꯃꯗꯃꯨꯛ ꯆꯠꯇꯣꯏ ꯁꯔꯨꯛꯄꯗꯤ ꯃꯐꯝꯗꯣ ꯃꯥꯟꯅ ꯊꯩꯃꯥꯟꯅꯅ ꯂꯩꯕ ꯑꯗꯨꯒꯨꯝꯕꯗ
ꯑꯧꯗꯩꯗꯤ ꯍꯧꯖꯤꯛꯀꯤ ꯄꯥꯠꯇꯣ ꯑꯗꯨꯏꯗꯨꯒꯤ ꯃꯌꯥꯏꯗꯣ ꯑꯧꯗꯁꯨ ꯆꯥꯕꯝ ꯑ ꯁꯤꯡꯖꯨ ꯕꯣꯔꯥ ꯌꯣꯜꯂꯒ ꯆꯥꯕꯝ ꯈꯣꯠꯄꯝ ꯂꯣꯏꯃꯛ ꯂꯩꯕꯅꯦꯕ ꯑꯥꯎꯗꯩꯗꯤ ꯃꯐꯝꯗꯨꯁꯨ ꯌꯥꯝ ꯏꯪ ꯏꯪ ꯂꯥꯎꯔꯒ ꯌꯥꯝ ꯅꯨꯡꯉꯥꯏꯅ ꯂꯩꯕꯅꯦꯕ ꯑꯗꯨꯗ ꯑꯣꯏꯅ ꯆꯠꯂꯒ ꯆꯥꯔꯁꯨ ꯌꯥꯅꯤꯕ ꯍꯤ ꯇꯣꯡꯉꯒ ꯈꯣꯠꯂꯒ ꯅꯨꯡꯉꯥꯏꯅ
ꯎꯝ ꯌꯥꯏ ꯑꯗꯨꯗ ꯐꯖꯅ ꯆꯥꯔꯁꯨ
ꯑꯗꯨꯗꯩꯗꯤ ꯁꯟꯐ꯭ꯂꯥꯋꯔꯒꯤꯗꯨꯗꯗꯤ ꯐꯣꯇꯣꯗꯣ ꯈꯇꯪ ꯀꯥꯞꯄꯒ ꯌꯥꯔꯅꯤꯕ
ꯀꯣꯏꯕꯝꯒꯤꯗꯤ ꯃꯌꯥꯝ ꯂꯩꯗ ꯑꯈꯣꯏꯅ ꯈꯪꯗꯕꯩ ꯋꯥꯅꯤ ꯃꯤ ꯃꯌꯥꯝ ꯐꯖ ꯐꯖꯕ ꯃꯐꯝꯗ ꯆꯠꯂꯒ ꯍꯥꯏꯗꯤ ꯐꯣꯇꯣꯒꯨꯝꯕ ꯊꯥꯒꯠꯅꯔꯛꯄ ꯃꯌꯥꯝ ꯂꯩꯕ ꯉꯍꯥꯟꯗꯖꯨ ꯏꯃꯥꯟꯅꯕꯤ ꯑꯃ ꯑꯗꯨꯒꯤꯗ ꯆꯠꯂꯨꯏꯅ ꯃꯌꯥꯝ ꯐꯣꯇꯣ ꯐꯖ ꯐꯖꯕꯒ ꯊꯥ ꯊꯥ ꯊꯥꯒꯠꯂꯛꯄꯅꯤ ꯃꯣꯏꯗꯤ ꯃꯣꯏ ꯃꯃꯥꯟꯅꯕꯤ ꯌꯥꯝ ꯌꯥꯝꯃꯦ ꯑꯗꯨꯒ ꯃꯣꯏ ꯑꯗꯨꯝ ꯍꯧꯅꯔ ꯆꯠ ꯃꯥꯥꯟꯂꯦ ꯃꯥꯏ ꯅꯨꯄꯥ ꯇꯧꯔꯒ ꯃꯥꯏ ꯅꯨꯄꯥꯅ ꯒꯥꯔꯤ ꯑꯆꯧꯕꯒ ꯊꯧꯋꯦ ꯍꯥꯏ
ꯂꯩꯗ ꯃꯌꯥꯝ ꯀꯣꯏꯐꯝ
ꯑꯗꯩꯗꯤ ꯆꯤꯡ ꯑꯃꯁꯨ ꯂꯩꯗꯅ ꯃꯣꯏꯒꯤꯗ ꯑꯗꯨꯒꯤ ꯆꯤꯡꯗꯨꯗꯁꯨ ꯀꯥꯔꯒ ꯐꯣꯇꯣ ꯀꯩ ꯀꯩ ꯅꯝꯕ ꯈꯣꯠꯄ ꯂꯣꯏꯃꯛ ꯌꯥꯅꯤꯕ
ꯎꯝ ꯑꯗꯨꯒ ꯊꯝꯕꯥꯜ ꯉꯥꯇ ꯍꯧꯕꯝ ꯑꯃ ꯂꯩꯕꯗꯣ ꯑꯗꯨꯁꯨ ꯃꯤ ꯌꯥꯝ ꯆꯠꯅꯩꯌꯦ ꯍꯧꯖꯤꯛꯇꯤ ꯀꯩꯅꯣ ꯊꯝꯕꯥꯜ ꯍꯧꯕ ꯃꯇꯝꯅꯤꯅ ꯑꯗꯒꯤ ꯀꯩꯅꯣꯖꯨ ꯑꯣꯏꯔꯝꯅꯤꯅ ꯎꯝ ꯈꯦꯆꯤ ꯀꯩ ꯀꯥ ꯆꯥꯅꯕ ꯑꯗꯒꯤ ꯀꯣꯏꯕ ꯆꯠꯂꯒ ꯀꯩꯅꯣ ꯂꯧꯔꯨꯔꯁꯨ ꯌꯥꯔꯦ ꯊꯝꯅꯥ ꯀꯩꯀꯥ ꯍꯦꯛꯎꯔꯁꯨ ꯌꯥꯔꯦ ꯆꯠꯄꯗ ꯑꯗꯨꯝ ꯍꯦꯛꯄ ꯌꯥꯔꯝꯒꯅꯤ ꯀꯩꯅ‌ꯣ ꯊꯝꯅꯥ ꯅꯠꯇ꯭ꯔꯒ ꯄꯩꯁꯥ ꯄꯤꯔꯒ ꯄꯩꯁꯥ ꯈꯤꯇꯪ ꯄꯤꯔꯒ ꯑꯗꯨꯝ ꯈꯤꯇꯪ ꯍꯦꯛꯆꯒꯦ ꯍꯥꯏꯔꯒ ꯑꯗꯨꯝ ꯌꯥꯅꯤ ꯑꯗꯨ ꯃꯐꯝꯗꯨꯁꯨ ꯌꯥꯝ ꯐꯖꯩ ꯃꯤ ꯌꯥꯝ ꯆꯠꯅꯩ ꯑꯥ ꯑꯗꯨ ꯅꯠꯇ꯭ꯔꯒꯅ ꯈꯦꯆ꯭ꯔꯤ ꯀꯩꯀꯥ ꯍꯧꯔ ꯄꯨꯔ ꯆꯠꯂꯒ ꯑꯗꯨꯗꯁꯨ ꯊꯝꯅꯥꯗꯣ ꯍ‌ꯦꯛꯑꯒ ꯑꯗꯨꯗ ꯑꯗꯨꯝ ꯍꯥꯞꯄꯒ ꯑꯗꯨꯝ ꯆꯥꯔꯁꯨ ꯌꯥꯏ ꯑꯩꯈꯣꯏ ꯃꯌꯥꯝ
ꯌꯥꯏ ꯑꯗꯨꯗꯩꯗꯤ ꯍꯧꯖꯤꯛꯀꯤ ꯄꯥꯠꯇꯨꯗꯁꯨ ꯊꯝ ꯎꯝ ꯊꯝꯕꯥꯜ ꯃꯌꯥꯝ ꯍꯧꯋꯤꯗꯅ ꯑꯗꯨꯏꯗꯨꯅ ꯍꯤ ꯇꯣꯡꯉꯒ ꯑꯗꯨꯝ ꯍꯤꯗꯣ ꯇꯣꯡ ꯇꯣꯡꯅ ꯑꯗꯨꯝ ꯍꯦꯛꯆꯔꯒ ꯏꯊꯟꯗꯅ ꯑꯗꯩꯗꯤ ꯄꯨꯔꯛꯑꯒ ꯑꯗꯨꯝ ꯃꯄꯥꯟꯗꯁꯨ ꯃꯣꯏ ꯄꯣꯠꯆꯩ ꯌꯣꯟꯕ ꯑꯗꯨꯗꯩꯗꯤ ꯈꯦꯆ꯭ꯔꯤ ꯀꯩꯀꯩ ꯌꯣꯟꯕ ꯃꯌꯥꯝ ꯂꯩꯗꯅ ꯆꯥꯅ ꯊꯛꯅꯕ ꯑꯗꯨꯒꯨꯝꯕꯗꯣ ꯑꯗꯨꯝ ꯂꯩꯔꯒ ꯑꯗꯨꯝ ꯆꯥꯕꯁꯨ ꯌꯥꯅꯤꯕ ꯑꯗꯥꯏꯗꯒꯤ
ꯎꯝ ꯌꯥꯅꯤ ꯃꯌꯥꯝ ꯂꯩ ꯃꯌꯥꯝ ꯆꯥꯐꯝ ꯃꯌꯥꯝ ꯂꯩꯕꯅꯤꯗ ꯑꯗꯨꯃꯥꯏꯅ ꯑꯗꯨꯝ ꯌꯦꯡꯉꯁꯦ ꯍꯥꯏꯗꯤ ꯀꯔꯝ ꯀꯔꯝꯕꯗ ꯆꯠꯄ ꯌꯥꯏ ꯑꯗꯒꯤ ꯆꯠꯂꯝ ꯆꯠꯄꯗꯅ ꯀꯃꯥꯏ ꯀꯃꯥꯏꯅ ꯇꯧꯁ‌ꯦꯕ ꯑꯗꯣ ꯑꯃ ꯂꯦꯛꯄ ꯆꯠꯁ‌ꯦ ꯍꯥꯏꯔꯗꯤ ꯀꯩꯅꯣ ꯐꯤꯔꯣꯟ ꯍꯥꯏ ꯑꯅꯤ ꯊꯣꯛ ꯄꯨꯔꯛꯇꯕꯗꯤ ꯌꯥꯔꯣꯏꯅꯦ ꯍꯥꯏꯗꯤ ꯁꯨꯝ ꯅꯨꯡꯗꯥꯡ ꯂꯩꯕꯗ ꯑꯃ ꯇꯣꯛꯅꯕ ꯑꯗꯣ ꯅꯣꯡꯃꯗꯨꯒꯤ ꯇꯝꯃꯅꯤꯗ ꯂꯩꯕ ꯍꯥꯏꯁꯦ ꯉꯁꯤ ꯂꯦꯛꯆꯒꯦ ꯍꯥꯏꯔꯒ ꯅꯣꯡꯉꯥꯜꯂꯛꯄꯗꯩ ꯆꯠꯄ ꯌꯥꯗꯦꯕ ꯃꯣꯏ ꯄꯨꯡ ꯀꯣꯏ ꯄꯤꯔꯛꯄꯅꯦꯕ ꯃꯔꯤ ꯅꯠꯇ꯭ꯔꯒ ꯃꯉꯥ ꯑꯗꯨꯋꯥꯏꯗꯗꯒꯤ ꯆꯪꯉꯛꯑꯣꯅ ꯅꯨꯃꯤꯗꯥꯡ ꯋꯥꯏꯔꯝꯒꯤ ꯍꯥꯏꯗꯤ ꯑꯌꯨꯛꯇ ꯂꯩꯕ ꯃꯤꯁꯨ ꯂꯩꯌꯦꯕ ꯂꯦꯛꯇꯕꯤꯗ ꯑꯌꯨꯛ ꯈꯛꯇꯪ ꯆꯥꯛ ꯆꯥꯅꯕꯒꯤ ꯂꯥꯛꯄ ꯑꯗꯨꯃꯥꯏꯅ ꯃꯤꯗꯣ ꯑꯃ ꯂꯩꯁꯜꯂꯝꯕꯅꯤꯅ ꯑꯩꯈꯣꯏꯃꯨꯛ ꯆꯪꯕ ꯌꯥꯔꯣꯏꯗꯅ ꯑꯗꯨꯗ ꯃꯣꯏꯅ ꯄꯨꯡ ꯄꯤꯔꯛꯄꯅꯦꯕꯥ ꯑꯁꯤ ꯄꯨꯡꯁꯤꯗ ꯂꯥꯛꯑꯣ ꯀꯥꯏꯅ ꯍꯥꯏꯕ ꯑꯗꯨꯃꯥꯏꯅ ꯑꯌꯨꯛꯇꯥ ꯀꯩꯁꯨ ꯂꯩꯕ ꯅꯠꯇꯕꯅꯦ ꯀꯩꯁꯨꯝ ꯀꯨꯏꯗꯕꯅꯦ ꯑꯗꯨꯝ ꯃ‌ꯣꯏ ꯄꯩꯁꯥꯗꯣ ꯌꯥꯝ ꯌꯥꯝꯅ ꯂꯧꯋꯦ ꯍꯥꯏꯕ ꯍꯥꯏꯗꯤ ꯁꯨꯝ ꯌꯥꯝꯃꯟꯕ ꯃꯥꯟꯕꯩ ꯃꯥꯟꯕꯩ ꯋꯥꯅ‌ꯦ ꯕ꯭ꯔꯦꯛꯐꯥꯁ ꯌꯥꯎꯗꯕꯤꯗ ꯂꯨꯄꯥ ꯆꯧꯉꯥ ꯅꯦꯕ ꯃꯤ ꯑꯃ ꯃꯝꯗ ꯑꯗꯨꯒ ꯕ꯭ꯔꯦꯛꯐꯥꯁ ꯑꯌꯨꯛꯀꯤ ꯌꯥꯎꯔꯒꯅ ꯂꯨꯄꯥ ꯆꯥꯇ꯭ꯔꯨꯛꯅꯦꯕ ꯑꯣꯏꯔꯤꯁꯦ ꯃꯤ ꯑꯃ ꯃꯝꯒꯤ ꯑꯗꯨꯒ ꯑꯉꯥꯡꯒꯤꯅ ꯂꯨꯄꯥ ꯆꯥꯅꯤ ꯆꯥꯅꯤ ꯑꯉꯥꯡ ꯍꯥꯏꯖꯦ ꯆꯍꯤ ꯇꯔꯦꯠ ꯑꯗꯥꯏꯃꯨꯛꯀꯤ ꯑꯥꯏ ꯁꯨꯕ ꯑꯉꯥꯡꯒꯤꯅ ꯂꯨꯄꯥ ꯆꯅꯤ ꯆꯅꯤ ꯂꯧꯕꯅꯦꯕ ꯑꯗꯨꯒ ꯑꯗꯨ ꯍꯣꯏ ꯑꯗꯨꯒ ꯑꯍꯤꯡ ꯂꯦꯛꯆꯔꯣꯏꯒꯦ ꯑꯌꯨꯛ ꯈꯛꯇꯪ ꯑꯗꯨꯃꯥꯏꯅ ꯆꯥꯛ ꯆꯥꯅꯕꯒꯤꯇꯪ ꯂꯩꯒꯦ ꯍꯥꯏꯔꯗꯤ ꯂꯨꯄꯥ ꯆꯥꯝꯃꯔꯤ ꯆꯥꯝꯃꯔꯤ ꯂꯧꯕ ꯃꯤ ꯑꯃꯃ ꯃꯣꯏ ꯃꯌꯥꯝ ꯇ‌ꯣꯡꯖꯩ ꯑꯥꯗꯨꯗꯒ ꯀꯩꯅꯣ ꯇꯧꯔ ꯁꯥꯔꯒ ꯊꯝꯃꯤꯁꯤꯡꯗꯣ ꯃꯌꯥꯝ ꯃꯣꯏ ꯀꯥꯟꯅꯔꯝꯅꯤ ꯅꯣꯡꯃꯗ ꯃꯣꯏ ꯉꯍꯥꯟ ꯍꯥꯏꯍꯧꯕꯗꯣ ꯃꯤ ꯅꯤꯐꯨꯒꯤ ꯃꯊꯛꯇ ꯂꯥꯛꯑꯦ ꯍꯥꯏꯕ ꯑꯗꯨꯝ ꯌꯥꯝ ꯀꯩꯅꯣ ꯇꯧ ꯀꯥꯟꯅꯒꯅꯤ ꯃꯣꯏꯒꯤ ꯑꯗꯒꯤ ꯀꯩꯅꯣ ꯑꯩꯈꯣꯏꯅ ꯑꯩ ꯃꯃꯥꯡꯒꯃꯨꯛ ꯆꯠꯂꯨꯔꯦꯕ ꯑꯗꯨꯒꯤꯗꯣ ꯂꯦꯞꯄꯒꯤꯗꯨꯗ ꯑꯗꯨ ꯂꯦꯛꯂꯛꯄ ꯀꯥꯟꯗ ꯏꯅ ꯁꯥꯕ ꯌꯨꯝꯗ ꯂꯩꯔꯛꯑꯦ ꯑꯗꯨ ꯅꯨꯡꯉꯥꯏꯦ ꯏꯪ ꯏꯪ ꯂꯥꯎꯋꯦ ꯑꯗꯨꯒ ꯅꯣꯡ ꯆꯨꯨꯔꯨ ꯇꯥꯔꯒꯗꯤ ꯃꯣꯏ ꯏꯅ ꯁꯥꯕ ꯁꯥꯕ ꯌꯨꯝꯁꯦ ꯅꯣꯡ ꯆꯨꯔꯒ ꯍꯥꯡꯈꯤꯕꯁꯦ ꯅꯣꯏꯅ ꯁꯥꯕꯩ ꯋꯥꯅꯤꯗ ꯑꯗꯨꯒ ꯅꯨꯡꯁꯥ ꯁꯥꯔꯒꯅ ꯏ ꯃꯅꯨꯡꯗ ꯂꯩꯔꯀꯥꯟꯗ ꯏꯪꯉ‌ꯦ ꯑꯗꯨꯝ ꯅꯣꯡ ꯆꯨꯔꯀꯥꯟꯗꯅ ꯑꯃꯨꯛ ꯑꯗꯨꯝ ꯅꯣꯡ ꯆꯨꯨꯔꯒ ꯂꯦꯞꯈꯤꯕꯗꯣ ꯏ ꯃꯅꯨꯡꯗ ꯂꯩꯔ ꯀꯥꯟꯗꯥꯅ ꯍꯦꯟꯅ ꯁꯥꯒꯠꯂꯦ ꯏꯪꯗꯝꯗꯥꯥꯗꯒꯗꯤ ꯏ ꯃꯅꯨꯡꯗ ꯂꯩꯔꯒ ꯍꯦꯟꯅ ꯅꯨꯡꯉꯥꯏꯔꯝꯗꯣꯏ ꯃꯥꯜꯂꯦ ꯃꯣꯏꯒꯤꯗꯣ ꯏꯪꯉꯝꯗꯣꯏ ꯃꯥꯟꯗꯦꯕ
ꯑꯗꯨꯏꯗꯤ ꯑꯗꯨꯃꯥꯏꯅ ꯆꯠꯂꯁꯦ
ꯑꯣ ꯆꯠꯂꯁꯦ ꯑꯗꯨꯃꯥꯏꯅ ꯇꯧꯔꯁꯦ ꯑꯗꯨꯗꯤ ꯑꯩ ꯀꯩꯅꯣ ꯇꯧꯔꯒꯦ ꯍꯥꯏꯗꯤ ꯎꯝ ꯅꯨꯡꯗꯥꯡꯋꯥꯏꯔꯝꯒꯤ ꯊꯕꯛ ꯈꯔ ꯇꯧꯔꯨꯈꯤꯒꯦ ꯑꯗꯨꯗꯤ ꯀꯣꯟꯅꯥ ꯑꯃꯨꯛ ꯁꯥꯟꯅꯔꯁꯤꯀꯣ ꯊꯝꯃꯒꯦ
ꯍꯣꯏ ꯍꯣꯏ